ꯑꯣ ꯏꯌꯥꯝꯕꯥ ꯅꯨꯪꯉꯥꯏꯔꯤꯕꯔꯣ
ꯑꯍꯣꯏ ꯅꯨꯡꯉꯥꯏꯔꯤꯌꯦ ꯅꯨꯡꯉꯥꯏꯔꯤ ꯏꯅꯥꯎꯕ ꯀꯨꯏꯔꯦꯗ ꯈꯣꯟꯖꯦꯜꯒ ꯇꯥꯈꯤꯗꯕ
ꯑꯩꯁꯨ ꯑꯁꯣꯝꯗ ꯌꯨꯝ ꯂꯝꯗ ꯊꯕꯛ ꯈꯔ ꯆꯤꯟꯗꯨꯅ ꯁ ꯌꯥꯝꯌꯥꯝ ꯣꯖꯣ ꯄꯥꯎ ꯐꯥꯎꯅꯗ ꯀꯨꯏꯔꯦꯅ ꯁꯨꯝ ꯇꯧꯔꯛꯄꯅꯤꯗ
ꯑꯣ ꯅꯪꯕꯨ ꯀꯔꯤ ꯀꯔꯤ ꯇꯧꯔꯤꯒꯦ ꯍꯧꯖꯤꯛꯀꯥꯟꯁꯤꯕꯣ
ꯑꯁꯣꯝꯗ ꯑ ꯏꯃꯥꯟꯅꯕ ꯑꯃꯒꯤ ꯃꯌꯥꯝꯕ ꯂꯨꯍꯣꯡꯕꯒꯤꯅꯤꯅ ꯌꯨꯝ ꯀꯩ ꯈꯔ ꯁꯦꯝꯖꯤꯟꯕ ꯌꯥꯎꯔꯤꯌꯦ
ꯑꯣ ꯑꯣ ꯀꯔꯤ ꯊꯥꯗ ꯍꯣꯡꯗꯔꯤꯅꯣ ꯍꯥꯏꯪꯁꯤꯕꯣ
ꯑꯣ ꯀꯩꯅꯣꯗ ꯅꯣꯕꯦꯝꯕꯔꯗ ꯅꯣꯕꯦꯝꯕꯔꯒꯤ ꯇꯥꯡ ꯇꯔꯥꯅꯤꯄꯥꯜꯗ
ꯑꯣ ꯑꯗꯨ ꯏꯃꯥ ꯕꯥ ꯍꯥꯏꯗꯤ ꯑꯔꯏ ꯌꯥꯎꯗꯦꯀꯣ
ꯑꯥ ꯌꯥꯎꯀꯦ
ꯑ ꯐꯁ
ꯑꯣ ꯏꯌꯥꯝꯕ ꯍꯣꯏꯒꯤꯗꯤ ꯏꯌꯥꯝꯕ ꯍꯣꯏ ꯂꯝꯗꯤ ꯀꯔꯤꯝ ꯏꯔꯥꯡꯄꯨꯔꯥꯡ ꯀꯔꯤꯝ ꯌꯥꯎꯗꯦꯀꯣ
ꯑ ꯍꯧꯖꯤꯛꯐꯥꯎꯒꯤꯗꯤ ꯀꯩꯁꯨ ꯊꯣꯏꯗꯣꯛꯄ ꯇꯧꯗꯦꯗ ꯃꯔꯛ ꯈꯔꯕꯨꯗꯤ ꯇꯧꯔꯝꯃꯦ ꯍꯧꯖꯤꯦ ꯀꯥꯟ ꯗꯤ ꯃꯤ ꯃꯤ ꯃꯌꯥꯝ ꯂꯩꯕꯗꯒꯤ ꯍꯧꯖꯤꯛꯇꯤ ꯀꯝ ꯇꯧꯅꯗ꯭ꯔꯦ ꯑꯗꯨꯝ ꯇꯨꯃꯤꯟ ꯂꯩꯅꯔꯤ ꯍꯥꯏꯇꯥꯔꯦ
ꯑ
ꯆꯥꯛ ꯏꯁꯤꯡꯗꯤ ꯆꯥꯔꯕꯣ ꯎꯃ
ꯑꯣ ꯑꯌꯥꯝꯕ ꯆꯥꯔꯦ ꯆꯥꯕ ꯇꯣꯛꯄ ꯀꯨꯏꯗ꯭ꯔꯤꯌꯦ
ꯑꯣ ꯀꯔꯤ ꯌꯦꯟꯖꯥꯡ ꯆꯥꯔꯕꯣ ꯉꯁꯤꯗꯤ
ꯉꯁꯤꯗꯤ ꯀꯥꯡꯁꯣꯏ ꯑꯣꯏꯅ ꯇꯧꯔꯦ
ꯀꯔꯤ ꯀꯔꯤ ꯍꯥꯞꯄꯤꯅꯣ ꯀꯥꯡꯁ ꯀꯩꯅꯣ ꯃꯊꯦꯜꯗꯨꯕꯣ
ꯑꯁ ꯀ ꯀꯩꯅꯣ ꯇꯧꯔꯦ ꯉꯥ ꯑꯌꯥꯏꯕ ꯈꯔꯅꯦ ꯑꯗꯨꯒ ꯈꯥꯃꯦꯟ ꯑꯁꯤꯟꯕꯤ ꯑꯂꯨ ꯑꯗꯨꯒ ꯆꯦꯡꯀꯨꯞ ꯑꯅ ꯃꯅꯥ ꯑꯃꯒ
ꯑꯣ ꯇꯧꯗꯤ ꯅꯣꯏ ꯉꯥ ꯃꯔꯥꯡ ꯀꯥꯏꯕꯤꯁꯨ ꯉꯥꯗꯤ ꯍꯥꯞꯐꯝꯒꯅꯦꯕ ꯅꯣꯏꯗꯤ
ꯑ ꯍꯥꯎ ꯄꯤꯅ ꯑꯗꯤ ꯊꯝ ꯆ ꯍꯥꯏꯔ
ꯑꯣ ꯀꯅꯥ ꯊꯣꯡꯉꯤꯅꯣ
ꯑꯣ ꯉꯁꯤꯗꯤ ꯑꯩꯈꯣꯏ ꯏꯆꯟꯅ ꯊꯣꯡꯉꯦ
ꯑꯣ ꯅꯣꯏꯅꯆꯤꯟꯜꯅꯥꯎ ꯀꯌꯥꯅꯣꯅꯦ
ꯏꯆꯤꯜ ꯏꯅꯥꯎ ꯑꯅꯤꯅꯦ ꯑꯌꯥꯝꯕ
ꯑꯣ ꯅꯪ ꯅꯍꯥꯟ ꯅꯣꯏꯕ
ꯑ ꯍꯥꯏꯅ ꯑꯗꯨꯒ ꯏꯆꯟꯅꯨꯄꯤ ꯑꯃꯈꯛꯀ
ꯍꯣꯏꯅꯦ ꯐꯝꯗꯤ ꯑꯩꯈꯣꯏꯔꯣꯝꯗꯗꯤ ꯅꯣꯡ ꯌꯥꯝ ꯇꯥꯏꯅꯤ ꯅꯣꯏꯔꯣꯝꯗꯗꯤ ꯅꯣꯡ ꯇꯥꯗꯕ꯭ꯔꯣ
ꯑꯁ ꯑꯩꯈꯣꯏꯔꯣꯝꯁꯨ ꯑꯗꯨꯝ ꯇꯥꯛꯌꯦ ꯅꯣꯡ ꯑꯗꯨꯒ ꯑꯩꯈꯣꯏꯒꯤ ꯌꯨꯝꯗꯣ ꯆꯤꯡ ꯃꯈꯣꯡꯗ ꯑꯣꯏꯕꯒꯤ ꯅꯣꯡ ꯇꯥꯔꯕꯃꯤꯅ ꯂꯩꯈꯣ ꯐꯣꯟꯗꯤ ꯃꯌꯥꯝꯁꯦ
ꯑꯣꯁ ꯑꯗꯨꯅꯤꯅꯦ ꯅꯨꯡꯁꯥꯗ ꯍꯖꯟ ꯁꯥꯔꯝꯃꯤ ꯑꯗꯨꯒ ꯍꯦꯛꯇ ꯅꯣꯡꯁꯨ ꯇꯥꯥꯁꯜꯂꯛꯄꯣꯏꯅꯦ
ꯑꯥ
ꯈꯪꯗ꯭ꯔꯦ ꯑꯃꯔꯣꯝꯗ ꯅꯨꯡꯁꯥ ꯁꯥꯕꯗꯤ ꯅꯣꯡ ꯇꯥꯕꯗꯤ ꯐꯩꯅꯠꯇ꯭ꯔꯥ ꯦ ꯑꯩꯈꯣꯏꯒꯤ ꯂꯧ ꯆꯤꯡ ꯃ ꯌꯧꯁꯤꯜꯂꯛꯑꯦꯗꯣ ꯑ ꯂꯣꯡ ꯇꯥꯕꯁꯤꯅꯗꯤ ꯈꯥ ꯐꯔꯦꯕ ꯇꯪ ꯏꯅꯤꯗꯅ
ꯑꯥ ꯏꯌꯥꯝꯕꯣꯏꯗꯤ ꯆꯥꯛ ꯆꯥꯔꯕꯣ
ꯑꯣ ꯌ ꯆꯀꯨꯑꯦ ꯀꯣꯏ ꯁꯥꯥꯕ
ꯑ
ꯀꯩ ꯌꯦꯟꯁꯥꯡ ꯆꯥꯔꯒꯦ ꯌꯥꯝꯕꯣꯏꯗꯤ
ꯑꯁꯤꯗꯤ ꯀꯩꯅꯣ ꯆꯔꯦ ꯑꯩꯈꯣꯏꯒꯤ ꯑꯩꯈꯣꯏꯒꯤ ꯚꯦꯂꯦꯟꯇ꯭ꯔꯤꯗꯣ
ꯑꯥ
ꯇꯧ ꯁꯥꯥꯏ ꯏꯔꯣꯝꯕ
ꯑꯣ ꯑꯗꯨꯗꯤ ꯆꯥꯛ ꯆꯥꯕ ꯅꯨꯡꯉꯥꯏꯔꯝꯃꯅꯤ ꯎ
ꯑꯦꯁ ꯚꯦꯂꯦꯟꯇꯗ꯭ꯔꯤꯗꯤ ꯆꯥꯛ ꯌꯥꯝ ꯁꯥꯏꯗ꯭ꯔꯁꯨ ꯍꯥꯏꯅ ꯀꯨꯏꯠ ꯀꯨꯠꯂ ꯌꯥꯏ ꯑꯗꯨꯅꯤ ꯕꯦꯂꯦꯟꯗ꯭ꯔꯤ ꯏꯔꯣꯟꯕꯗꯤ ꯀꯩꯅꯣ ꯇꯧꯋꯦ ꯚꯦꯂꯦꯟꯗ꯭ꯔꯤꯗꯣ ꯀꯩꯅꯣꯗꯤ ꯄꯨꯔꯛꯄ ꯑꯩꯈꯣꯏ ꯌꯨꯝꯗ ꯊꯥꯕꯗꯤ ꯅꯠꯇꯦꯕꯀꯣ ꯑꯩꯈꯣꯏ ꯃꯥꯒꯤ ꯃꯃꯥꯟꯅꯕꯤ ꯑꯃ ꯆꯤꯡꯗꯒꯤ ꯑꯃ ꯂꯩꯌꯦ ꯃꯥꯅ ꯃꯣꯏ ꯑꯥ ꯃꯣꯏ ꯆꯤꯡ ꯃꯣꯏ ꯐꯥꯔꯝꯗ ꯊꯥꯕꯅꯦꯅ ꯄꯣꯔꯛꯄ
ꯑꯣ
ꯐꯖꯅ ꯍꯥꯎꯋꯤ ꯃꯍꯥꯎꯗꯣ ꯂꯩꯌꯦ
ꯑꯝ
ꯐꯖꯅ ꯀꯩꯅꯣꯃ ꯇꯧꯔꯦ ꯑꯩꯅ ꯈ꯭ꯋꯥꯏ ꯄꯥꯝꯕꯁꯦ ꯃꯣꯏ ꯕꯦꯂꯦꯟꯗ꯭ꯔꯤ ꯑꯝ ꯏꯔꯣꯜꯂꯁꯨ ꯑꯩꯈꯣꯏꯒꯤ ꯃꯣꯔꯣꯛ ꯃꯦꯄ ꯑꯃ ꯌꯥꯔꯎꯗꯦ ꯃꯣꯔꯣꯛ ꯃꯦꯠꯄ ꯌꯥꯎꯗꯗꯤ ꯆꯥꯛꯁꯦ ꯀꯌꯥ ꯆꯪꯗꯦꯕ
ꯑꯣ
ꯎ ꯃꯣꯔꯣꯛꯀꯥ ꯇꯧꯔꯒ ꯇꯤꯜꯍꯧꯒ ꯁꯣꯏꯒ ꯃꯦꯠꯄꯤ ꯃꯣꯔꯣꯛ ꯑꯃ ꯂꯩꯗꯥꯏꯅꯦ ꯑꯗꯨꯃꯥꯏꯅ ꯇꯧꯔꯒ ꯆꯥꯔꯦ
ꯍ
ꯈꯔꯂꯩꯔꯗꯤ ꯑꯃꯨꯛ ꯅꯣꯡ ꯍꯧꯖꯤꯛꯏꯁꯤꯡ ꯇꯥꯏꯁꯤꯒ ꯍꯥꯏꯔꯗꯤ ꯏꯁꯤꯡ ꯆꯥꯎꯔꯛꯑꯒꯗꯤ ꯑꯃꯨꯛ ꯉꯥ ꯐꯥꯕꯃꯨꯛ ꯅꯨꯡꯉꯥꯏꯔꯛꯑꯅꯤ
ꯑꯥ ꯉꯥ ꯍꯧꯖꯤꯛ ꯑꯩꯈꯣꯏꯔꯣꯝꯗ ꯉꯥ ꯑꯗꯨꯝ ꯀꯩꯅꯣ ꯇꯧꯏ ꯐꯥꯟꯅꯩꯌꯦ
ꯀꯩ ꯀꯩ ꯉꯥꯗꯤ ꯐꯥꯟꯅꯒꯦ
ꯃꯣꯏ ꯑꯃ ꯏꯟ ꯊꯥꯔꯒ ꯐꯥꯕꯤꯗꯣ ꯈꯪꯕ꯭ꯔꯣ
ꯎꯝ ꯎꯝ
ꯑꯗꯨꯃꯥꯏꯅ ꯐꯥꯏ ꯑꯗꯨꯅ ꯉꯥ ꯑꯀꯨꯞꯄ ꯉꯥ ꯃꯆꯥ ꯉꯥꯛꯇ ꯑꯣꯏꯅ ꯇꯧꯋꯦ
ꯑꯣ ꯑꯩꯈꯣꯏ ꯃꯇꯦꯡ ꯑꯩꯈꯣꯏ ꯐꯥꯕꯨꯡꯉꯥꯒꯨꯝꯕ ꯉꯥꯃꯨꯒꯨꯝꯕ ꯑꯗꯨꯝꯕ ꯈꯔ ꯇꯧꯕ꯭ꯔꯥ ꯍ ꯑꯁ ꯑꯗꯨ ꯍꯥꯏꯔꯒ ꯄꯨꯟꯗꯕꯁꯨ ꯀꯨꯏꯔꯦ ꯑꯨꯛꯇꯪꯗꯤ ꯃꯊꯪ ꯌꯥꯎꯁꯪꯗꯗꯤ ꯑꯨꯛꯇꯪ ꯃꯌꯥꯝ ꯄꯨꯂꯞ ꯑꯝꯇ ꯀꯣꯏ ꯆꯠꯁꯤꯗꯅ
ꯍꯣꯏ ꯌꯥꯏꯌꯦ ꯏꯌꯥꯝꯕ ꯄꯨꯟꯁꯦ ꯑꯝꯇꯪ ꯍꯟꯗꯛ ꯌꯥꯎꯁꯪꯗꯤ ꯀꯃꯥꯏꯅ ꯇꯧꯈꯤꯒꯦ ꯏꯌꯥꯝꯕ ꯃꯣꯏꯗꯤ
ꯑꯇ ꯌꯥꯎꯁꯪꯁꯦ ꯑꯩꯒꯤ ꯑꯣꯏꯅꯗꯤ ꯆꯍꯤ ꯈꯨꯗꯤꯡꯒꯤ ꯑꯗꯨꯝ ꯇꯧꯕ ꯂꯩꯔꯕꯅꯤꯗ ꯌꯥꯎꯁꯪꯁꯦ ꯍꯥꯏꯗꯤ ꯑꯗꯨꯝ ꯑꯩꯗꯤ ꯈꯔ ꯁꯥꯟꯅꯕ ꯄꯥꯝꯖꯩꯗꯅ
ꯑꯥ
ꯎꯝ ꯆꯍꯤ ꯈꯨꯗꯤꯡꯒꯤ ꯌꯥꯎꯁꯪꯒꯤ ꯑꯗꯨꯝ ꯇꯣꯔꯅꯥꯃꯦꯟ ꯂꯥꯛꯑꯦꯕꯀꯣ ꯀꯣꯏꯒꯤꯗꯤ ꯑꯗꯨꯅ ꯑꯗꯨꯝ ꯇꯣꯔꯅꯥꯃꯦꯟ ꯁꯥꯟꯅꯕ ꯆꯠꯂꯦ ꯀꯣꯏꯕ ꯆꯠꯄꯩ ꯃꯇꯝ ꯐꯪꯗꯦ ꯍꯥꯏꯇꯥꯔꯗꯤ ꯑꯗꯨꯝ ꯑꯩꯈꯣꯏꯅ ꯁꯥꯟꯅꯕ ꯆꯠꯄꯗꯨꯗ ꯀꯣꯏꯕꯒꯤꯗꯤ ꯃꯇꯝ ꯑꯗꯨꯝ ꯀꯩꯅꯣ ꯍꯥꯏꯇꯥꯔꯦꯅꯦ ꯀꯣꯏꯕꯒꯨꯝꯕꯗꯤ ꯀꯣꯏꯕꯨ ꯎꯃꯔꯅꯦ ꯕꯥ ꯑꯗꯃꯟ ꯆꯜꯦ ꯑꯗꯨꯒꯒ ꯑꯁ ꯌꯥꯎꯁꯪꯗꯤ ꯑꯉꯥꯡ ꯑꯣꯏꯔꯤꯩꯗ ꯅꯨꯡꯉꯥꯏꯗ ꯍꯥꯏꯗꯤ ꯅꯈꯣꯏꯒꯤꯗꯤ ꯈꯪꯗꯦ ꯑꯩꯈꯣꯏꯗꯤ ꯌꯥꯎꯁꯪꯁꯦ ꯁꯝꯅ ꯍꯥꯏꯔꯕꯗ ꯑꯩꯈꯣꯏꯅꯀꯥꯏꯒꯤꯗꯤ ꯑꯗꯨꯝ ꯇꯧꯅꯕꯁꯦ ꯌꯥꯎꯁꯪ ꯅꯨꯃꯤꯠ ꯍꯨꯝꯅꯤ ꯃꯔꯤꯅꯤ ꯋꯥꯠꯂꯤꯉꯩꯗꯦ
ꯑꯥ
ꯑꯩꯈꯣꯏꯒꯤ ꯌꯥꯎꯁꯪꯒꯤ ꯌꯨꯝ ꯁꯥꯕꯗ ꯍꯕ꯭ꯔꯥ
ꯑꯥ ꯈꯪꯉꯦ ꯈꯪꯉꯦ ꯌꯥꯎꯁꯪ ꯍꯣꯏ ꯃꯩ ꯊꯥꯕꯒꯤ ꯁꯥꯕꯗꯣ
ꯔꯥꯎ ꯁꯥꯕꯒꯤ ꯀꯨꯝ ꯁꯥꯕꯗꯣ ꯅ ꯑꯗꯨ ꯑꯗꯨ ꯇ ꯁꯥꯗꯣꯏꯅꯦꯕꯀꯣ ꯑꯩꯈꯣꯏ ꯂꯩꯀꯥꯏꯒꯤ ꯏꯃꯥꯟꯅꯕꯈꯩ ꯋꯥ ꯈꯥꯏꯅꯔꯅꯤ ꯑꯗꯩꯗꯤ ꯆꯔꯨꯗꯣ
ꯎꯝ ꯑꯣ ꯆꯔꯨꯗꯣ
ꯎꯝ ꯆꯔꯨꯁꯦ ꯑꯩꯈꯣꯏꯒꯤ ꯑꯉꯥꯡ ꯑꯣꯏꯔꯤꯩꯗꯤ ꯆꯔꯨꯗꯧꯕ ꯃꯇꯝꯗꯨꯗꯗꯤ ꯃꯦꯆꯤꯟꯁꯦ ꯄꯥꯛ ꯂꯩꯇꯦꯗꯅ ꯑꯗꯨꯅ ꯑꯅꯝꯕꯅ ꯈꯨꯂꯪ ꯆ ꯆꯕꯗ ꯃꯤꯅ ꯉꯥꯛꯇ ꯇꯧꯅꯩꯗꯅ ꯂꯧ ꯁꯨꯕꯗꯣ ꯑꯗꯨꯗ ꯊꯅ ꯆꯔꯗꯣ ꯑꯃꯨꯛ ꯑꯩꯈꯣꯏꯒꯤ ꯂꯧ ꯁꯨ ꯂꯣꯏꯕꯒꯤ ꯆꯔꯨꯗꯣ ꯑꯃꯨꯛ ꯌꯨꯝꯗ ꯄꯨꯕ ꯂꯥꯛꯇꯣꯏꯅꯦꯕꯀꯣ ꯍꯥꯏꯗꯤ ꯁꯟ ꯅꯨꯡ ꯀꯩꯀꯥ ꯂꯣꯏ ꯄꯤꯖꯩꯌꯦꯕ ꯑꯗꯨꯒꯤ ꯆꯔꯨꯗꯨꯅ
ꯍꯗꯤ ꯁꯤ ꯑꯩꯈꯣꯏꯔꯣꯝꯗꯅ ꯂꯧꯕꯨꯛꯀꯨꯝꯕꯗꯣ ꯀꯌꯥ ꯂꯩꯇ꯭ꯔꯕꯅꯤꯅ ꯀꯩꯅꯣ ꯑꯣꯏꯅ ꯇꯧꯋꯦ ꯎ ꯆꯔꯨꯒꯤ ꯃꯍꯨꯠꯇ ꯃꯥ ꯏꯗꯣ
ꯑꯥ
ꯑꯗꯨꯗꯨꯅꯉꯩꯅ ꯃꯍꯨꯠ ꯁꯤꯜꯂꯤ
ꯑꯣ ꯑ ꯅꯣꯏꯅ ꯏꯅ ꯈꯔ ꯍꯣꯡꯕ꯭ꯔꯥ
ꯑꯩꯈꯣꯏꯗꯤ ꯆꯤꯡ ꯑꯣꯏꯅ ꯀꯩꯅꯣ ꯇꯧꯕꯅꯤ ꯆꯤꯡ ꯑꯣꯏꯅ ꯂꯩꯕꯅꯤꯅ
ꯑꯣ
ꯑ ꯌꯥꯎꯁꯥꯡ ꯍꯞꯇꯥ ꯑꯃ ꯑꯅꯤ ꯋꯥꯠꯂꯤꯉꯩꯗ ꯆꯦꯡꯒꯥꯔꯒ ꯏꯗꯣ ꯌꯥꯜꯂꯨ ꯂꯣꯏꯔꯒ ꯐꯧꯗꯣꯛꯠ ꯊꯝꯃꯒ ꯑꯗꯨꯒ ꯌꯥꯎꯁꯪ ꯁꯥꯕꯩꯗꯨꯗ ꯑꯗꯨꯗꯨꯅꯣꯏ ꯁꯤꯖꯤꯟꯅꯩꯌꯦꯕ
ꯑꯣ ꯑꯩꯈꯣꯏꯒꯤꯅ ꯑꯃꯨꯛ ꯑꯩꯈꯣꯏ ꯅ ꯑꯃꯨꯗꯣ ꯍꯨꯛ ꯌꯥꯝꯃꯤꯗꯅ ꯑꯗꯨꯅ ꯑꯗꯨꯝ ꯆꯔꯨꯁꯦ ꯃꯔꯥꯡ ꯀꯥꯏꯅꯩꯑꯕ ꯑꯗꯨꯗ ꯑꯗꯨꯃꯥꯏꯅ ꯇꯧꯔꯒ ꯁꯦꯝꯃꯦ ꯑꯗꯣ ꯈꯪꯗꯦ ꯍꯧꯖꯤꯛꯀꯥꯟꯗꯤ ꯆꯔꯨꯁꯨ ꯄꯥꯛ ꯀꯩꯅꯣ ꯇꯧꯗ꯭ꯔꯦ ꯍꯥꯏ ꯍꯧꯖꯤꯛꯇꯤ ꯃꯦꯆꯤꯟ ꯑꯅꯝꯕ ꯂꯣꯏ ꯁꯨꯅꯔꯦꯗꯅ ꯊꯕꯛ ꯁꯨꯕꯁꯦ
ꯎꯝ ꯁꯨꯔꯦ ꯁꯨꯔꯦ
ꯃꯦꯆꯤꯟꯅ ꯂꯧ ꯌꯩꯈꯤꯕꯒꯤ ꯆꯔꯨꯗꯣ ꯀꯩꯅꯣ ꯇꯧꯋꯦꯕ ꯑꯩꯈꯣꯏꯒꯤ ꯆꯔꯨꯗ‌ꯣ ꯂꯣꯏ ꯇꯠꯄꯒꯤꯅꯦ ꯑꯗꯨꯃꯥꯏꯅ ꯑꯩꯈꯣꯏꯒꯤ ꯌꯨꯝꯗꯒ ꯁꯟ ꯆꯥꯅꯕ ꯆꯔꯨꯒ ꯄꯨꯟꯕꯒꯤ ꯄꯨꯣꯔꯛꯄꯗꯣ ꯍꯧꯖꯤꯛꯇꯤ ꯄꯥꯛ ꯌꯥ ꯄꯨꯅꯥꯔꯛꯇ꯭ꯔꯦꯕ
ꯎꯝ
ꯑꯗꯨꯅ ꯑꯗꯨꯝ ꯆꯔꯨ ꯍꯥꯟꯗꯤ ꯌꯥꯎꯁꯪ ꯁꯥꯕꯗ ꯑꯩꯈꯣꯏ ꯆꯥꯎ ꯆꯥꯎ ꯁꯥꯔꯝꯃꯦ ꯍꯧꯖꯤꯛꯀꯥꯟꯗꯤ ꯌꯥꯎꯁꯪꯗꯨꯒ ꯆꯥꯎꯅ ꯁꯥꯈꯤꯗ꯭ꯔꯦ ꯑꯁ ꯑꯩꯈꯣꯏꯅ ꯇꯧꯔꯛꯄꯗ ꯑꯉꯥꯡ ꯑꯣꯏꯔꯤꯉꯩꯗꯗꯤ ꯑꯩꯈꯣꯏꯁꯦ ꯑꯃꯨꯛ ꯌꯨꯝ ꯑꯗꯨꯃꯥꯏꯅ ꯆꯥꯎꯅ ꯁꯥꯔꯒ ꯑꯩꯈꯣꯏꯒꯤ ꯃꯤ ꯇꯔꯥꯃꯨꯛ ꯇꯨꯝꯗꯣꯏꯅꯦꯕ ꯑꯩꯈꯣꯏꯁꯦ ꯇꯨꯝꯃꯅꯤ ꯑꯗꯩ ꯅꯨꯡꯗꯥꯡ ꯍꯣꯏ ꯇꯥꯛꯑꯣ ꯁꯥꯏꯌꯦ ꯑꯗꯨꯗ ꯅꯨꯡꯗꯥꯡ ꯅꯨꯡꯗꯥꯡꯁꯦ ꯑꯩꯈꯣꯏꯁꯦ ꯂꯦꯛꯑꯅꯤ ꯑꯗꯣ ꯅꯨꯡꯗꯥꯡꯁꯤꯗ ꯑꯩꯈꯣꯏ ꯇꯨꯃꯤꯟꯅ ꯍꯧꯒꯠꯂꯒ ꯑꯩꯈꯣꯏꯒꯤ ꯀꯩꯅꯣ ꯇꯧꯗꯣꯏꯅꯦꯕ ꯑꯩꯈꯣꯏ ꯂꯩꯀꯥꯏꯒꯤ ꯑꯩꯈꯣꯏꯒꯤ ꯍꯤꯡꯒꯣꯜ ꯆꯥꯎ ꯀꯣꯏꯕ ꯂꯩꯗꯅ
ꯎꯝ
ꯇꯨꯃꯤꯟꯅ ꯆꯪꯉꯒ ꯑꯩꯈꯣꯏ ꯀꯣꯕꯤ ꯈꯪꯗꯦ ꯑꯩꯈꯣꯏꯅ ꯑꯗꯨꯝ ꯌꯥꯝ ꯂꯧꯕꯗꯤ ꯅꯠꯇꯕ ꯑꯃꯅꯤ ꯑꯃꯅꯤꯗꯤ ꯑꯩꯈꯣꯏ ꯂꯧ ꯎꯗꯣꯏꯅꯦꯕ
ꯑꯣ
ꯑꯗꯨ ꯄꯨꯔ ꯂꯥꯛꯑꯅꯤ ꯑꯗꯨꯒ ꯈ‌ꯣꯏꯁ‌ꯦ ꯃꯨꯛ ꯀꯩꯅꯣ ꯑꯩꯈꯣꯏꯒꯤ ꯉꯁꯥꯏ ꯈꯣꯏ ꯂꯩꯕ ꯀꯩꯅꯣꯗꯣ ꯁꯪ ꯃꯆꯥꯗꯣ ꯑꯗꯩꯗꯨꯗ ꯑꯩꯈꯣꯏꯁꯦ ꯑꯃꯨꯛ ꯆꯥꯛ ꯆꯥꯅꯗꯣꯏꯅꯦꯕ ꯀꯣꯕꯤꯁꯤꯁꯨ ꯊꯣꯡꯗꯅꯀꯣ
ꯎꯝ
ꯌꯥꯝ ꯅꯨꯡꯉꯥꯏꯗ ꯑꯗꯩꯗꯤ ꯌꯥꯎꯁꯪ ꯃꯌꯥ ꯌꯧꯔꯛꯑꯗꯤ ꯑꯩꯈꯣꯏꯒꯤ ꯏꯁꯤꯠ ꯄꯤꯒ ꯌꯥꯝ ꯇꯧꯋꯦ
ꯑꯣ
ꯑꯩꯈꯣꯏꯒꯤ ꯂꯩꯀꯥꯏ ꯑꯩꯈꯣꯏꯒꯤ ꯑꯩꯈꯣꯏꯒꯤꯗꯤ ꯀꯩꯅꯣ ꯂꯩꯅ ꯈꯣꯡꯒꯨꯝꯕ ꯑꯗꯨꯝ ꯂꯩꯗꯅ ꯈꯣꯡꯕꯥꯟꯒꯨꯝꯕ ꯑꯗꯨꯝ ꯂꯧꯕꯨꯛꯂ‌ꯣꯝ ꯆꯠꯂꯅꯤ ꯑꯗꯨꯒ ꯀꯩꯅꯣ ꯇꯧꯗꯦ ꯉꯥꯁꯦ ꯏꯁꯤꯡ ꯄꯟ ꯊꯤꯡꯉꯒ ꯑꯩꯈꯣꯏ ꯏꯁꯤꯠ ꯇ‌ꯣꯏꯅꯦꯕ ꯑꯗꯨꯒꯤ ꯉꯥꯗꯣ ꯐꯥꯔꯅꯤ ꯉꯥꯗꯣ ꯐꯥꯔꯒ ꯑꯩꯈꯣꯏꯅ ꯑꯃꯨꯛ ꯉꯥꯗꯣ ꯑꯃꯨꯛ ꯌꯣꯟꯗꯣꯏꯅꯦꯕ ꯂꯩꯀꯥꯏꯗ ꯑꯗꯨꯗ ꯂꯩꯀꯥꯏꯗ ꯌ‌ꯣꯟ ꯂꯒ ꯑꯗꯨꯃꯥꯏꯅ ꯑꯩꯈꯣꯏ ꯄꯩꯁꯥꯗꯣꯒ ꯈꯥꯏꯖꯤꯟꯟꯅꯔꯒ ꯑꯃꯨꯛꯈꯣꯏ ꯆꯥꯛꯀ ꯆꯥꯅꯩꯌꯦ ꯌꯥꯎꯁꯪꯒꯤ ꯍꯥꯏꯗꯤ ꯁꯦꯟ ꯈꯥꯏꯕ ꯑꯩꯈꯣꯏꯅ ꯑꯃꯨꯛ ꯁꯦꯟ ꯈꯥꯏꯕꯁꯦ ꯑꯩꯈꯣꯏ ꯑꯉꯥꯡ ꯑꯣꯏꯗꯗꯤ ꯅꯨꯃꯤꯠ ꯍꯨꯝꯅꯤꯒ ꯆꯠꯂꯛꯄ ꯌꯥꯎꯋꯦ ꯁꯦꯟ ꯈꯥꯏꯕꯁꯦ ꯌꯥꯎꯁꯪ ꯃꯩ ꯊꯥꯕ ꯅꯨꯃꯤꯠꯇꯒꯤ ꯍꯧꯔꯒꯀꯣ ꯍꯥꯏꯗꯤ ꯃꯩ ꯊꯥꯕ ꯅꯨꯃꯤꯠꯇꯨꯗꯅ ꯅꯨꯡꯗꯥꯡ ꯆꯠꯂꯅꯤꯗꯅ ꯃꯩ ꯊꯥꯕ ꯂꯣꯏꯔꯒ ꯑꯗꯩ ꯅꯣꯡꯉꯥꯜꯂꯒꯅ ꯑꯩꯈꯣꯏ ꯈꯨꯟ ꯉꯔꯥꯡ ꯈꯣꯝꯕ ꯋꯥꯠꯍꯧꯕꯗꯣ ꯑꯃꯨꯛ ꯑꯩꯈꯣꯏ ꯈꯨꯟꯗ‌ꯣ ꯊꯨꯡꯅꯕ ꯆꯠꯂꯅꯤ ꯑ ꯅꯨꯃꯤꯠ ꯍꯨꯝꯅꯤ ꯁꯨꯕꯗꯅ ꯑꯃꯨꯛ ꯑꯩ ꯈꯨꯜ ꯂꯥꯟ ꯊꯣꯛꯒ ꯆꯠ ꯈꯣꯏ ꯌꯥꯎꯋꯦꯕ ꯁꯥꯡꯅ ꯆꯠꯂꯤꯕꯣꯏꯅꯤꯀꯣ ꯑꯗꯣ ꯍꯧꯖꯤꯛꯀꯥꯟꯗꯤ ꯁꯨꯃꯥꯏꯅꯗꯤ ꯀꯌꯥ ꯇꯧꯒꯗ꯭ꯔꯕ ꯃꯥꯜꯂꯦ
ꯇꯧꯗ꯭ꯔꯦ ꯇꯧꯗ꯭ꯔꯦ ꯍꯧꯖꯤꯛ ꯀꯥꯟ ꯑꯉꯥꯡꯖꯦ ꯁꯤꯡꯁꯦ ꯎꯝ ꯑꯩꯈꯣꯏꯅ ꯇꯧꯔꯝꯕꯗꯨꯒ ꯌꯥꯝ ꯈꯦꯠꯅꯔꯦꯗ
ꯑꯗꯨꯅꯦ ꯌꯥꯝ ꯌꯥꯝ ꯈꯦꯠꯅꯔꯦꯗ
ꯎꯝ
ꯍꯧꯖꯤꯛꯀꯥꯟꯗꯤ ꯑꯉꯥꯡ ꯑꯉꯥꯡꯁꯦ ꯑꯅꯝꯕꯅ ꯃꯣꯕꯥꯏꯜ ꯐꯣꯟꯗ ꯂꯣꯏ ꯉꯥꯎ ꯂꯩꯈ꯭ꯔꯦꯕ ꯀꯌꯥ ꯈꯟꯗꯦ ꯋꯥ ꯈꯟꯗ ꯑꯗꯤ ꯌꯥꯎꯁꯪꯒꯤ ꯅꯨꯡꯉꯥꯏꯕ ꯑꯝ ꯅꯨꯡꯗꯥꯡ ꯑꯃꯨꯛ ꯊꯥꯕꯜ ꯆꯜꯂꯅꯤ
ꯑꯥ
ꯅꯣꯏ ꯊꯕꯜ ꯆꯣꯡꯕꯒ ꯆꯠ ꯄꯔꯣ
ꯑꯩ ꯆꯠꯇꯦ ꯊꯥꯕꯜ ꯆꯣꯡꯕ
ꯑꯣ ꯑꯈꯣꯏ ꯊꯥꯕꯜ ꯌꯥꯝꯕꯨꯗꯤ ꯍꯩꯇꯦꯗꯣ ꯈꯔ ꯈꯔꯗꯤ ꯍꯩꯕꯀꯣ ꯑꯗꯨꯅ ꯑꯗꯨꯝ ꯊꯥꯕꯜꯁꯦ ꯏꯃꯥꯟꯅꯕꯁꯤꯡ ꯍꯧꯔꯛꯀꯅꯦꯕꯀꯣ ꯑꯗꯨꯒ ꯑꯗꯨꯝ ꯆꯠꯂꯅꯤ ꯑꯅꯝ ꯃꯇꯝꯗ ꯑꯩꯗꯤ ꯑꯅꯝꯕꯅ ꯆꯠꯂꯁꯨ ꯑꯩꯅꯒꯨꯝꯕ ꯐꯤꯒꯨꯝꯕ ꯄꯥꯏꯗ
ꯎꯝ ꯑꯣ ꯏꯌꯥꯝꯕ ꯀꯩꯅꯣ ꯇꯧ ꯃꯃꯊꯪ ꯍ ꯃꯊꯪ ꯌꯥꯎꯁꯪꯗꯤ ꯃꯌꯥꯝ ꯄꯨꯜꯂꯒ ꯑꯝꯇꯪ ꯀꯣꯏꯕ ꯆꯠꯇꯅ ꯆꯥꯛ ꯆꯥꯟꯅꯗꯅ ꯑꯝꯇꯪ ꯇꯧꯁꯤꯕ
ꯌꯥꯏꯌꯦ ꯌꯥꯏꯌꯦ ꯌꯥꯏ ꯑꯗꯨꯝ ꯐꯥꯎꯅꯁꯦ ꯄꯥꯎ ꯐꯥꯎꯅꯁꯦ
ꯍꯣꯏ ꯍꯣꯏ ꯑꯌꯥꯝꯕ ꯑꯩ ꯊꯕꯛ ꯑꯃ ꯇꯧꯔꯨꯒꯤꯒꯦ ꯑꯝꯇ ꯍꯨꯔꯦꯟ ꯑ ꯑꯗꯨꯝ ꯃꯔꯛꯇ ꯐꯥꯎꯔꯛꯀꯦ ꯏꯌꯥꯝꯕ
ꯍꯣ ꯐꯔꯦ ꯐꯔꯦ ꯐꯔꯦ ꯊꯝꯃꯦ ꯊꯝꯃꯦ ꯎꯝ ꯍꯣ